ꯎꯝ ꯍꯜꯂꯣ
ꯇꯥꯕꯤꯔꯤꯕꯔꫭ
ꯍꯜꯂꯣ
ꯇꯥꯕ꯭ꯔꯣ
ꯑꯥꯎ ꯇꯥꯏꯌꯦ
ꯀꯔꯤꯔꯣ ꯅꯪꯒꯤ ꯚꯣꯏꯁꯁꯦ ꯌꯥꯝ ꯂꯥꯞꯅ ꯎ ꯑꯦꯠ ꯇꯥꯏ ꯍꯥꯏꯕ
ꯑꯣ ꯍꯧꯖꯤꯛꯇꯤ
ꯆꯥꯞ ꯃꯥꯅꯩ
ꯑꯥ
ꯌꯥ ꯔꯦ
ꯌꯥꯔꯦ ꯍꯥꯏꯗꯤ
ꯅꯪꯒꯤ ꯚꫭꯏꯁꯗꫭ ꯇꯧꯁꯅꯨꯕ ꯌꯔꯦꯕ
ꯁꯦꯟꯅ ꯇꯥꯔꯕꯔꫭ ꯍꯥꯎꯖꯤꯛꯇꯤ
ꯎꯝ ꯆꯠ ꯆꯠ
ꯀꯩ ꯃꯊꯦꯜ ꯇꯧꯔꯒꯦ
ꯑ ꯀꯩꯅꯣ ꯆꯥꯏ ꯁꯧꯒ꯭ꯔꯤꯒ ꯈꯨꯝꯗ꯭ꯔꯨꯝ ꯅꯠꯇꯕ ꯎꯝ ꯃꯃꯤꯡ ꯈꯪꯗꯦ ꯃꯃꯤꯡ ꯈꯪꯗꯦ ꯍꯥꯏ
ꯀꯩꯒꯤ ꯈꯪꯗꯕꯅꯣ
ꯀꯥꯎꯈ꯭ꯔꯕ ꯍꯥꯎꯃꯟꯕꯒꯤ
ꯅꯪꯗꯤ
ꯑꯩ ꯀꯩꯅꯣ ꯆꯥꯏ ꯉꯁꯤ ꯁꯟꯁꯥ ꯆꯥꯏ
ꯑꯣ ꯑꯗꯨꯃꯥꯏꯅ ꯍꯥꯏꯔꯛꯀꯅꯤ ꯍꯥꯏꯕ ꯈꯪꯉꯦꯕ ꯑꯩ
ꯉꯁꯤ ꯈꯛꯇꯅꯤꯗ ꯑꯩꯈꯣꯏꯁꯨ ꯆꯥꯕ ꯀꯨꯏꯗꯔꯤ ꯆꯍꯤ ꯆꯍꯤ ꯆꯍꯤ ꯀꯩꯅꯣ ꯇꯧꯔꯒ ꯆꯥꯗꯕꯅꯦ ꯑꯗꯨ ꯉꯁꯤꯃꯛ ꯆꯥꯏꯑꯦ
ꯎꯝ ꯅꯪꯒꯤ ꯅꯨꯄꯤ ꯑꯍꯟꯕꯤꯅ ꯊꯣꯡꯕ꯭ꯔꯥ ꯑꯇꯣꯝꯕꯤꯅ ꯊꯣꯡꯕ꯭ꯔꯥ
ꯇꯣꯝꯕꯤꯅ ꯊꯣꯡꯕꯅ ꯇꯣꯝꯕꯤꯗꯤ ꯌꯥꯝ ꯊꯕꯛ ꯌꯥꯝ ꯐꯕꯅꯤ
ꯑꯍꯥꯟꯗꯤ
ꯑꯍꯟꯗꯤ ꯑꯍ ꯑꯍ ꯑꯍꯟꯗꯤ ꯑꯍꯟ ꯑꯣꯏꯕꯅꯤꯅ ꯑꯍꯥꯟꯒꯤ ꯔꯣꯜꯗꯣ ꯑꯗꯨꯝ ꯂꯧꯔꯦ ꯀꯩꯅꯣ
ꯑꯣ ꯅꯪꯒꯤ ꯅꯪꯒꯤ ꯅꯪꯒꯤ ꯃꯅꯥꯛꯇ ꯑꯗꯨꯝ ꯂꯩꯕ꯭ꯔꯥ ꯃꯥꯗꯤ
ꯑꯅꯤꯃꯛ ꯂꯩꯌꯦꯗ ꯂꯩꯕꯕꯨꯗꯤ ꯃꯁꯥ ꯃꯁꯥꯒꯤ ꯃꯊꯧ ꯈꯪꯕꯅꯤꯅ ꯑꯗꯨꯝ ꯉꯥꯡꯗꯕꯤꯗ ꯂꯣꯏꯅ ꯑꯗꯨꯝ ꯇꯧꯈ꯭ꯔꯦ ꯃꯣꯏꯅ
ꯎꯝ
ꯍꯣꯏ ꯐꯩꯌꯦ ꯑꯅꯤꯃꯛ ꯑꯅꯤ ꯈꯛꯇꯅ ꯇꯧꯔꯤꯗ ꯃꯔꯤ ꯃꯉꯥꯁꯨ ꯂꯧꯕ ꯌꯥꯏꯗ
ꯂꯧꯗꯨꯅꯗꯨꯁꯨ ꯃꯇꯝ ꯂꯥꯛꯀꯅꯤꯗ ꯍꯧꯖꯤꯛꯇꯤ ꯑꯅꯤ ꯂꯣꯟꯝꯕꯁꯨ ꯀꯨꯏꯗ꯭ꯔꯤ ꯑꯅꯤ ꯂꯣꯟꯕꯗꯣ ꯀꯨꯏꯗ꯭ꯔꯤꯌꯦ ꯑꯇꯣꯝꯕꯤ ꯂꯥꯛꯄꯗꯣ ꯀꯣꯏꯗꯔꯤ ꯑꯗꫭ ꯅꫭꯏ ꯀꯩꯅꯣ ꯗꯨꯅ ꯇꯨꯔꯦꯟ ꯑꯆꯧꯕ ꯑꯃ ꯂꯩꯕꯗꯣ ꯈꯪꯕ꯭ꯔꯣ
ꯑꯩꯈꯣꯏꯔꯣꯝꯗꯔꯣ
ꯍ
ꯍꯣꯏ ꯑꯩꯈꯣꯏꯁꯨ ꯑꯗꯨꯝ ꯆꯠꯂꯦ
ꯑꯗ ꯉꯥ ꯌꯥꯝ ꯂꯩꯕ꯭ꯔꯥ ꯑꯗꯨꯗ
ꯂꯩꯕꯅꯦ ꯍꯣꯏ ꯑꯩꯈꯣꯏꯗꯣ ꯏꯟꯚꯥꯏꯇꯔ ꯍꯥꯏꯕ꯭ꯔꯥ ꯄꯨꯔꯒꯥ ꯑꯗꯨ ꯍꯥꯠ ꯄ ꯆꯄꯅꯦ ꯌꯥꯝꯦꯝ ꯍꯥꯎ ꯃꯅꯦ ꯅꯅꯨꯡꯉꯥꯏ ꯃꯅꯦ
ꯐꯥꯕ ꯆꯠꯄ ꯅꯠꯇꯕ ꯍꯥꯠꯄ ꯆꯠꯄ
ꯍꯥ ꯍꯥꯠꯂꯒ ꯐꯥꯕꯅꯤꯅ
ꯍꯥꯠꯄ ꯃꯇꯨꯡꯗ ꯑꯃꯨꯛꯀ ꯐꯥꯕ
ꯍꯥꯠꯈ꯭ꯔꯦ ꯍꯥꯏꯔꯗꯤ ꯈꯟ
ꯑꯥ
ꯑꯩꯅ ꯆꯠꯅꯤꯡꯉꯤꯅꯤ ꯑꯣꯇꯣ ꯄꯥꯁꯀꯨꯝꯕꯗꯤ ꯂꯩꯕ꯭ꯔꯣ
ꯑꯢ ꯑꯗꯨꯖꯨ ꯌꯥꯝ ꯂꯩꯌꯦ ꯍꯣ ꯅꯨꯡ ꯅꯨꯡ ꯑ ꯅꯨꯡ ꯍꯣꯏ ꯅꯨꯡ ꯑꯆꯥꯎ ꯑꯆꯥꯎꯕꯗꯀꯣ
ꯎꯝ ꯍꯣꯏ
ꯑꯣꯛꯇꯣꯄꯁꯀꯣꯏꯗꯣ ꯅꯞꯂꯒ ꯂꯩꯒꯅꯦꯕ
ꯎꯝ
ꯑ ꯑꯗꯨ ꯑꯗꯨꯗ ꯑꯩꯈꯣꯏꯅ ꯃꯐꯝꯗꯨꯗꯀꯣ ꯐ ꯉꯥ ꯐꯥꯕ ꯃꯐꯝꯗꯨꯗ ꯆꯥꯛ ꯊꯣꯡꯉꯒ ꯉꯥꯒꯤ ꯌꯦꯟꯁꯥꯡ ꯊꯣꯡꯉꯒ ꯆꯥꯕꯗꯣ ꯑꯗꯨꯒꯤ ꯃꯍꯥꯎꯗꯤ ꯂꯩꯇ꯭ꯔꯦ
ꯌꯥꯝ ꯍꯥꯎꯕ꯭ꯔꯥ
ꯎꯝ ꯍꯥꯎꯕꯅꯦ ꯃꯤ ꯃꯌꯥꯝ ꯃꯌꯥꯝ ꯆꯂꯒꯀꯣ ꯈꯨꯟꯒꯤ ꯂꯩꯁꯥ ꯄꯥꯈꯈꯣꯏ ꯄꯨꯟꯅ ꯌꯥꯝ ꯆꯠꯂꯀꯣ
ꯇ ꯈꯖꯕ
ꯌꯥꯝ ꯍꯥꯎꯕꯅꯦ ꯑꯗꯨꯅ ꯎꯝ ꯇ꯭ꯔꯦ
ꯑꯩꯁꯨ ꯑꯗꯨꯗ ꯂꯥꯛꯀꯦ ꯈꯜꯂꯤꯕꯅꯦ ꯑꯗꯣ ꯃꯇꯝ ꯁꯪꯗꯕꯅꯤꯅ
ꯎꯝ ꯅꯣꯏ ꯆꯠꯄ ꯍꯥꯏꯔꯣ
ꯀꯩꯒꯔꯣ ꯌꯥꯝ ꯆꯥꯎꯕ꯭ꯔꯣ ꯏꯁꯤꯡꯗ ꯌꯥꯝ ꯀꯟꯕ꯭ꯔꯣ
ꯏꯁꯤꯡꯗꯣ ꯍꯧꯖꯤꯛꯀꯥꯟꯗꯤ ꯅꯣꯡ ꯆꯨꯕ ꯃꯇꯝꯅꯤꯅ ꯌꯥꯝ ꯀꯜꯂꯦꯕ ꯅꯪꯗꯤ ꯈꯔ ꯄꯤꯛꯄꯅꯦ ꯏꯁꯤꯡ ꯏꯁꯤꯡꯅ ꯄꯨꯈ꯭ꯔꯅꯦꯕ
ꯇꯥꯥꯎꯔꯒ ꯆꯠꯀꯅꯤ ꯀꯩꯅꯣ
ꯇꯥꯎꯔꯣꯒ ꯍꯥꯏꯗꯤ
ꯏꯁꯤꯡ ꯃꯊꯛꯇ ꯇꯥꯎꯔꯒ ꯆꯠꯀꯅꯦꯕ ꯃꯈꯥ ꯆꯠꯂꯣꯏꯕ ꯑꯩꯈꯣꯏꯗꯤ ꯈꯪꯕ꯭ꯔꯥ
ꯁꯤ ꯑꯩꯈꯣꯏ ꯑꯩꯈꯣꯏ ꯃꯤꯑ ꯑꯩꯈꯣꯏ ꯃꯤ ꯈꯔ ꯄꯤꯛꯄ ꯈꯣꯠꯏꯀꯣ ꯑꯗꯨꯃꯥꯏꯅ ꯇꯧꯔꯤꯕꯅꯦꯕ ꯅꯍꯥꯟꯁꯨ ꯎꯝ ꯈꯔ ꯄꯤꯛꯄ ꯑꯗꯨꯒ ꯃꯥꯁꯦ ꯃꯥꯒꯤ ꯃꯥꯒꯤ ꯕꯣꯗꯤꯁꯦ ꯈꯔ ꯋꯦꯠꯇꯠꯇꯣ ꯂꯩꯇꯕꯀꯣ ꯑꯗꯨꯒꯤ ꯏꯁꯤꯡꯅ ꯄꯨꯈ꯭ꯔꯕ
ꯑꯥ
ꯈꯥꯗ ꯑꯃꯨꯛꯀ ꯐꯪꯉꯦꯕ ꯁꯤꯨꯝꯅꯣ
ꯑꯩꯈꯣꯏꯗꯤ ꯑꯗꯨꯃꯥꯏꯅ ꯇꯧꯔꯤꯌꯦ ꯑꯩꯈꯣꯏꯗꯤ ꯈꯪꯕ꯭ꯔꯥ ꯇꯥꯎꯔꯒ ꯆꯠꯀꯅꯦꯕ ꯑꯩꯈꯣꯏꯗꯤ
ꯅꯣꯏꯗꯗꯤ ꯑꯗꯨꯒꯨꯝꯕ ꯃꯐꯝꯁꯤꯦ ꯂꯩꯇ꯭ꯔꯣ ꯅꯣꯏ ꯅꯣꯏꯗ
ꯑꯥꯖꯕꯥ
ꯇꯥꯕ꯭ꯔꯣ
ꯇꯥꯏꯅꯦ
ꯀꯔꯤ ꯇꯧꯕ꯭ꯔꯣ ꯀꯔꯤ ꯇꯧꯕ꯭ꯔꯣ ꯅꯪꯒꯤ ꯅꯨꯄꯤ ꯑꯅꯤꯗꯣ ꯂꯩꯇꯕ꯭ꯔꯣ ꯍꯧꯖꯤꯛꯀꯤ
ꯃꯣꯏ ꯃꯁꯥ ꯃꯁꯥꯒꯤ ꯊꯕꯛ ꯆꯠꯈ꯭ꯔꯦ
ꯎꯝ
ꯃꯣꯏꯁꯦ ꯎꯝ ꯃꯄꯥꯟ ꯌꯨꯝꯗ ꯊꯣꯛꯂꯗꯤ ꯃꯤ ꯑꯃ ꯅꯪꯒꯤ ꯃꯅꯥꯛꯇ ꯂꯩꯔꯗꯤ ꯃꯤ ꯑꯃ ꯇꯧꯕꯖꯥꯠ ꯑꯗꯨꯔꯣ
ꯂꯩꯗ꯭ꯔꯁꯨ ꯌꯥꯏꯗ ꯅꯨꯡꯗꯥꯡ ꯅꯨꯡꯗꯥꯅ ꯂꯩꯗꯤ ꯌꯥꯔꯦ ꯀꯩꯅꯩꯅ
ꯁꯤꯖ ꯅꯨꯡꯗꯥꯡꯒꯤ ꯅꯨꯡꯉꯥꯏꯕ ꯈꯛꯀꯤꯅꯤꯅ ꯑꯗꯨꯗꯤ
ꯑꯗꯨꯃꯛꯇꯤ ꯅꯠꯇꯦꯗ ꯍꯥꯏꯕꯗꯤ ꯃꯣꯏ ꯃꯁꯥ ꯃꯁꯥꯒꯤꯁꯨ ꯊꯕꯛ ꯂꯩꯕꯗꯤꯅ ꯃꯣꯏ ꯃꯁꯥ ꯃꯁꯥꯒꯤ ꯊꯕꯒ ꯂꯨꯨꯝ ꯆꯠꯄꯅꯦ ꯍꯂꯛꯑꯦ
ꯑꯗꯨꯗꯤ ꯄꯩꯁꯥ ꯄꯩꯁꯥ ꯌꯥꯝ ꯄꯥꯏꯔꯝꯒꯅꯤ ꯑꯅꯤ ꯊꯕꯛ ꯇꯧꯋꯦ ꯅꯪꯗꯣ ꯊꯕꯛ ꯇꯧꯔꯒ
ꯃꯣꯏ ꯃꯁꯥ ꯃꯁꯥꯒꯤꯅꯤꯅ ꯑꯗꯨꯕꯨꯗꯤ
ꯑꯗꯨꯅꯤ ꯄꯩꯁꯥꯁꯨ ꯃꯁꯥ ꯃꯁꯥꯒꯤ ꯂꯧꯕ꯭ꯔꯥ
ꯍꯣꯏ ꯃꯁꯥ ꯃꯁꯥꯒꯤ ꯇꯧꯔꯗꯤ ꯀꯅꯥꯅ ꯇꯧꯔꯗꯣꯏꯅꯣ
ꯅꯪꯉꯣꯟꯗ ꯄꯩꯁꯥ ꯅꯪꯒꯤ ꯑꯦꯀꯥꯎꯟ ꯑꯗꯨꯝ ꯊꯥꯔꯣꯅ ꯍꯥꯏꯕ ꯌꯥꯗ꯭ꯔꯣ
ꯑꯩꯉꯣꯟꯗꯒꯤ ꯈꯔ ꯈꯔꯁꯨ ꯂꯧꯕꯅꯦ ꯃꯣꯏꯗꯣ ꯍꯣꯏ ꯃꯁꯥ ꯃꯁꯥ ꯃꯁꯥꯅ ꯇꯥꯟꯖꯕꯅꯤꯅ ꯃꯁꯥ ꯃꯁꯥꯒꯤ ꯑꯗꯨꯝ ꯐꯪꯕ ꯇꯥꯕꯅꯦ ꯀꯩꯅꯣ ꯅꯠꯇ꯭ꯔꯣ
ꯃꯥꯅꯦ
ꯑꯗꯨ ꯅꯪ ꯉꯁꯤ ꯑꯌꯨꯛꯀꯤ ꯀꯩꯅꯣ ꯇꯧꯔꯕꯣ ꯃꯥꯏꯃꯤꯠ ꯇꯥꯔꯕꯣ
ꯆꯥꯝꯗ꯭ꯔꯤꯗ
ꯀꯩꯒꯤꯅꯣ
ꯏꯃꯨꯡꯗ ꯍꯧꯒꯠꯇꯕꯤꯗ ꯑꯗꯨꯝ ꯂꯩ ꯍꯧꯒꯠꯅꯤꯡꯗꯕꯒꯤ ꯆꯥꯛ ꯂꯥꯝꯕꯅ ꯂꯣꯏꯔꯦ ꯆꯥꯅꯤꯡꯗꯕꯒꯤ ꯑꯗꯨꯝ ꯂꯩ
ꯍꯦ ꯑꯩ ꯋꯥꯔꯤ ꯑꯃ ꯍꯥꯏꯕꯤꯌꯨꯔꯥ ꯑꯩ ꯂꯣꯏꯔꯦꯗ ꯉꯁꯥꯏꯅ ꯍꯥꯟꯅ ꯑꯩꯈꯣꯏ ꯍꯥꯟꯅ ꯑꯩꯈꯣꯏ ꯀꯩꯅꯣ ꯆꯠꯂꯦꯕꯀꯣ
ꯎꯝ
ꯀꯣꯏꯕ ꯆꯠꯂꯦꯕꯀꯣ
ꯎꯝ
ꯑꯗꯨꯗꯣ ꯑꯩꯗꯣ ꯄꯨꯛ ꯈꯔ ꯅꯨꯡꯉꯥꯏꯇꯕ
ꯎꯝ
ꯀꯣꯏꯕ ꯃꯐꯝ ꯌꯦꯡꯉꯨꯔꯒ ꯃꯣꯏꯒꯤꯗꯣ ꯀꯩꯅꯣ ꯇꯕꯁꯨ ꯂꯩꯇꯕ ꯀꯩꯅꯣꯗꯣ ꯃꯐꯝꯗꯨ ꯀꯩꯅꯣ ꯇꯧꯋꯦꯕ ꯈꯔ ꯆꯤꯡꯒꯤ ꯇꯥꯏꯞꯇ ꯇꯧꯕꯅꯦꯕ
ꯎꯝ
ꯄꯨꯛ ꯈꯔ ꯅꯨꯡꯉꯥꯏꯇꯕꯅꯤꯅ ꯑꯩꯗꯣ ꯀꯨꯠ ꯆꯦꯟ ꯆꯦꯜꯂꯦ
ꯎꯝ
ꯈꯔ ꯂꯧꯊꯣꯛꯀꯦꯅ
ꯑꯗꯨꯒ
ꯑꯗꯨꯒ ꯃꯐꯝꯗꯁꯨ ꯀꯩꯅꯣ ꯉꯥꯛꯇ ꯑꯣꯏꯕꯅꯤꯅ ꯃꯤ ꯀꯣꯏꯕꯒꯤ ꯀꯩꯅꯣ ꯇꯧꯕꯒꯤ ꯑꯗꯨꯒꯤ ꯈꯛꯇ ꯑꯣꯏꯕꯅꯤꯅ ꯑꯗꯨꯗꯣ ꯂꯧꯊꯣꯛꯄ ꯃꯐꯝ ꯂꯩꯇ꯭ꯔꯦꯕꯀꯣ ꯑꯗꯨꯒ ꯑꯩꯁꯦ ꯀꯣꯏꯆꯦꯟ ꯆꯦꯂꯦ ꯑꯃꯔꯣꯝ ꯆꯠꯂꯦ ꯃꯤ ꯂꯩꯌꯦ ꯑꯃꯔꯣꯝ ꯆꯜꯂꯦ ꯑꯃꯅꯦ ꯂꯥꯗ ꯈꯔ ꯆꯤꯠꯂꯒꯀꯣ ꯑꯩꯁꯦ
ꯎꯝ
ꯑꯗꯨꯗꫭ ꯌꯨꯝꯗ ꯑꯃꯨꯛ ꯄꯨꯔꯛꯑꯦ ꯑꯗ ꯌꯨꯝꯗ ꯌꯧꯔꯒ ꯑꯃꯨꯛꯀ ꯅꯨꯡꯉꯥꯏꯅ ꯂꯣꯏ ꯂꯧꯊꯣꯛꯈ꯭ꯔꯦ ꯑꯁ ꯈꯨꯋꯥꯁꯤꯗꯤ ꯑꯗꯨꯏ ꯅꯨꯃꯤꯠꯇꫭ
ꯑꯗꯨꯒ ꯂꯣꯏꯈ꯭ꯔꯦ
ꯍꯣꯏ ꯀꯣꯏꯕ ꯆꯠꯂꯦ ꯍꯥꯏꯔꯒ ꯑꯩꯁꯦ ꯑꯗꯨꯗ ꯍꯛꯇ ꯌꯥꯝ ꯋꯥꯏ ꯈꯪꯕ꯭ꯔꯥ ꯈꯔ ꯆꯤꯊꯣꯛꯄꯅꯤꯅ
ꯎꯝ ꯅꯪꯒꯤ ꯋꯥꯔꯤꯁꯦ ꯑꯩ ꯑꯃꯠꯇꯁꯨ ꯇꯥꯗꯦ ꯅꯪ ꯑꯗꯨꯝ ꯍꯥꯏꯔ ꯑꯩꯒꯤ ꯋꯥꯈꯜ ꯑꯩ ꯑꯩ ꯋꯥꯈꯜ ꯃꯅꯨꯡ ꯆꯪꯗꯦ ꯎꯝ
ꯅꯍꯥꯟ ꯀꯣꯏꯕ ꯆꯠꯄꯗꯣ
ꯎꯝ
ꯑꯩꯗꯣ ꯀꯣꯏꯕ ꯆꯠꯄ ꯃꯐꯝ ꯌꯧꯔꯒ ꯊꯤ ꯐꯥꯏꯅꯤꯡꯈ꯭ꯔꯦꯕ
ꯑꯗꯨꯒꯤ ꯋꯥꯔꯤ ꯇꯣꯛꯑꯅꯤ ꯑꯇꯣꯞꯄ ꯋꯥꯔꯤ ꯁꯥꯕꯅꯤ
ꯑꯗꯨꯗꯣ ꯈꯥꯡꯕ ꯉꯝꯅ ꯈꯔ ꯆꯤꯊꯣꯛꯈ꯭ꯔꯦꯕꯅꯤꯗ
ꯑꯇꯣꯞꯄꯗꯤ ꯑꯇꯣꯞꯄ ꯋꯥꯔꯤꯗꯤ
ꯇꯄꯣ
ꯎꯝ
ꯑꯇꯣꯞꯄꯁꯦ ꯅꯪꯁꯦ ꯋꯥꯡꯕ
ꯌꯨ ꯋꯥ ꯆꯥꯎꯋꯦꯗꯅ
ꯑ ꯋꯥꯡꯃꯨꯗꯤ ꯋꯥꯡꯉꯝꯃꯅꯤ ꯆꯥꯎꯕꯗꯤ ꯃꯥꯟꯗꯦꯗ ꯅꯪꯒꯤ ꯈꯣꯟꯖꯦꯜ ꯇꯥꯕꯗꯤ
ꯆꯥꯎꯋꯦ ꯑꯩꯗꯤ ꯍꯧꯖꯤꯛꯀꯥꯟꯁꯦ ꯀꯩꯅꯣ ꯄꯩꯁꯥ ꯄꯤꯔꯒ ꯀꯔꯤ ꯀꯔꯤ ꯊꯥꯡꯕꯗꯣ ꯇꯧꯋꯦꯕ ꯅꯨꯡ ꯀꯔꯤ ꯀꯔꯥꯗꯣ ꯊꯥꯡꯕꯗꯣ ꯈꯪꯕ꯭ꯔꯥ
ꯑꯥ
ꯑꯗꯨꯒꯨꯝꯕꯗꯣ ꯁꯅꯥꯏꯕ ꯍꯧꯖꯤꯛꯀꯥꯟ
ꯅꯁꯥ ꯐꯒꯠꯂꯤ ꯍꯥꯏꯕ꯭ꯔꯥ
ꯍꯣꯏ ꯍꯧꯖꯤꯛꯀꯥꯟꯗꯤ ꯌꯥꯝ ꯅꯣꯏꯈ꯭ꯔꯦ ꯅꯪ ꯈꯪꯗꯕꯒꯤꯅꯦ
ꯎ ꯑꯗꯨꯗꯤ ꯍꯪꯉꯣꯏꯒ ꯍꯥꯏꯔꯣ ꯍꯥꯏꯔꯣ ꯍꯥꯏꯔꫭꯕ ꯅꯪ ꯍꯥꯏꯅꯤꯡꯕꯗꫭ
ꯍꯧꯖꯤꯛꯇꯤ ꯅꯣꯏꯊꯣꯛꯄꯒꯤ ꯃꯤ ꯑꯃꯅ ꯋꯥꯡ ꯌꯥꯝ ꯋꯥꯡꯅ ꯎꯑꯕ ꯑꯩꯁꯦ
ꯑꯥ
ꯀꯔꯤ ꯅꯪ ꯍꯥꯏꯗꯣꯛꯀꯦ ꯇꯧꯕꯗꯣ ꯀꯔꯤ ꯋꯥꯔꯣ
ꯍꯪꯉꯣꯏꯒ ꯆꯞ ꯃꯥꯟꯅꯔꯝꯕꯅꯤ ꯑꯗꯨꯗꯤ ꯍꯪꯉꯣꯏꯒꯁꯨ ꯃꯁꯥ ꯌꯥꯝ ꯐꯥꯕꯅꯤ ꯅꯠꯇ꯭ꯔꯣ
ꯍꯪꯉ ꯑꯣꯏꯗꯤ ꯀꯔꯤꯔꫭ
ꯍꯪꯉꯣꯏ ꯈꯪꯗꯕ ꯂꯧꯕꯨꯛꯇ ꯀ꯭ꯔꯣꯛ ꯀ꯭ꯔꯣꯛ ꯀ꯭ꯔꯣꯛ ꯇꯧꯕꯗꫭ
ꯑꯣ ꯍꯣ ꯍꯣ ꯑꯣ ꯍꯣ ꯈꯪꯉꯦ ꯈꯪꯉꯦ ꯅꯠꯇꯦ ꯍꯦ ꯑꯗꯨꯃꯥꯏ ꯇꯧꯜꯗꯤꯍꯦ
ꯑꯥ ꯑꯗꯨꯗꯣ ꯑꯩꯁꯨ ꯊꯤꯗꯦ ꯑꯗꯨ ꯄꯥꯝꯃꯦ ꯑꯗꯨꯗꯣ
ꯍꯥꯎꯋꯤꯅ ꯀꫭ
ꯍꯥꯎꯕ ꯅꯠꯇꯦ ꯃꯥꯒꯤ ꯀꯩꯅꯣꯗꯣ ꯃꯁꯥꯗꯣ ꯌꯥꯝ ꯐꯩꯌꯦꯕ
ꯎꯝ ꯃꯄꯣꯛ ꯌꯥꯝ ꯆꯥꯎꯔꯒ ꯃꯥꯒꯤ ꯈꯨꯠ ꯈꯣꯡꯅ ꯄꯤꯛꯄ꯭ꯗꫭ
ꯎꯝ
ꯎꯝ ꯅ ꯑꯗꯨꯒꯨꯝꯕꯒꯤ ꯎꯝ ꯑꯗꯨꯒꯨꯝꯕꯗꯣ ꯑꯗꯨꯒꯨꯝꯕ ꯑꯥ ꯑꯗꯨꯒꯨꯝꯕ ꯋꯥꯡ ꯆꯥꯎ ꯑꯗꯨꯒꯨꯝꯕ ꯃꯥꯒꯤ ꯀꯩꯅꯣꯗꯨ ꯄꯥꯝꯕ꯭ꯔꯥ ꯅꯪ
ꯄꯥꯝꯃꯤꯅꯦ ꯑꯗꯣ ꯅꯍꯥꯟꯁꯨ ꯑꯩ ꯍꯧꯔꯒꯦꯅ ꯍꯧꯕꯅꯦꯕ
ꯎꯝ
ꯃꯌꯥꯏꯗ ꯑꯃꯨꯛꯀ ꯂꯦꯞꯁꯤꯜꯂꯦ ꯑꯩꯅ
ꯆꯥꯕ ꯐꯪꯕ꯭ꯔꯥ ꯅꯣꯏꯗ ꯑꯗꯨꯒꯨꯝꯕꯗꯣ
ꯆꯥꯕ ꯐꯪꯕ ꯅꯠꯇꯦ ꯃꯣꯏꯒꯤ ꯀꯩꯅꯣꯗꯣ ꯑꯗꯨꯒꯨꯝꯕꯒꯤ
ꯃꯥꯂꯦ ꯍꯥꯏꯄꯥ
ꯍꯣꯏ ꯃꯣꯏꯒ ꯃꯥꯟ ꯃꯣꯏꯒꯤ ꯀꯩꯅꯣꯗꯤ ꯑꯥ ꯃꯁꯥꯁꯦ ꯌꯥꯝ ꯐꯩꯌꯦꯗꯅ
ꯎꯝ
ꯃꯁꯥ ꯐꯗ꯭ꯔꯣ
ꯐꯩꯌꯦ ꯂꯩ ꯌꯥꯝ ꯐꯠꯇꯦ
ꯍꯣꯏ
ꯑꯩꯗꯤ ꯃꯥꯟꯗꯦ
ꯃꯣꯏꯒꯨꯝ ꯇꯧꯒꯦ ꯇꯧꯕꯅꯦꯕ ꯑꯩꯗꯣ ꯑꯗꯣ ꯅꯨꯡꯒꯨꯝ ꯃꯥ ꯊꯥꯡꯔꯒ ꯀꯩꯅꯣ ꯇꯧ ꯇꯧꯕ ꯍꯧꯔꯕꯅꯦꯕ
ꯑꯥ ꯑꯗꫭꯀꯣ
ꯑꯗꯨꯒ ꯍꯞꯇꯥ ꯑꯃ‌ ꯑꯅꯤ ꯇꯧꯔꯒ ꯑꯃꯨꯛ ꯑꯩꯅ ꯂꯦꯞꯄ